ꯏꯅ ꯍꯦꯔꯤꯗꯎꯖꯔꯥ
ꯀꯔꯤꯒꯤꯔꯥ
ꯍꯥ
ꯑꯁ ꯃꯩ ꯂꯥꯛꯇꯕꯅ ꯃꯔꯣꯟ ꯑꯃ ꯌꯥꯝ ꯁꯥꯕꯅ ꯑꯣꯏꯔꯦ ꯑꯩꯁꯨ
ꯃꯩ ꯂꯥꯛꯇꯕꯁꯨ ꯑꯁ ꯋꯥꯕꯅꯦꯗ
ꯎꯝ ꯑ ꯍꯥꯏꯒꯟꯅ ꯅꯥꯕꯅ ꯃꯔꯣꯡ ꯑꯃ
ꯅꯣꯏꯗꯤ ꯃꯩ ꯂꯥꯛꯇ꯭ꯔꯁꯨ ꯂꯥꯛꯢ ꯂꯩꯔꯝꯃꯅꯤꯗ
ꯂꯩꯌꯦ ꯑꯗꯨ ꯑꯣꯏꯁꯨ ꯑꯁ ꯌꯥꯗꯦꯅꯦ ꯈꯔ ꯈꯔ ꯄꯥꯏꯔꯗꯤ ꯕꯦꯇ꯭ꯔꯤꯗꯣ ꯌꯥꯗꯦꯕ ꯂꯣ ꯈꯛꯇ ꯆꯠꯂꯦꯕ ꯀꯔꯤꯒꯤꯔ ꯈꯪꯗ꯭ꯔꯦ
ꯐ
ꯑꯦ ꯁꯤꯒꯨꯝꯕ ꯂꯧꯔꯁꯤꯔꯥ ꯈꯪꯗꯦ
ꯍꯥ
ꯑꯦꯁꯤ ꯂꯧꯔꯗꯤ ꯅꯨꯡꯉꯥꯏꯔꯅꯦꯕ ꯑꯗꯨ ꯁꯨꯝ ꯃꯩ ꯂꯥꯛꯇ꯭ꯔꯗꯤ ꯎꯄꯥꯏ ꯂꯩꯇꯦꯅꯦ
ꯑꯦꯁꯤꯗꯣ ꯂꯧꯕꯗꯣ ꯑꯗꯨꯝ ꯎꯝ ꯍꯣꯁꯄꯤꯇꯥꯜꯒꯨꯝꯕꯗ ꯊꯝꯕꯗꯣ
ꯎꯝ
ꯑꯗꯨ ꯅꯠꯇꯕ ꯑꯩꯈꯣꯏꯅ ꯄꯨꯅꯤꯡꯕ ꯃꯐꯝꯗ ꯑꯗꯨꯝ ꯄꯨꯕ ꯌꯥꯕ
ꯁꯤꯆꯦ
ꯖꯥꯠꯇꯣ ꯂꯩꯕꯅꯦ ꯑꯗꯨ ꯖꯥꯠꯇꯣ
ꯂꯧꯑꯣ ꯂꯧꯑꯣ ꯂꯧꯊꯣ ꯂꯧꯊꯣ ꯑ ꯑꯁꯤꯗꯀꯣ ꯉꯥꯏꯍꯥꯛꯇꯪ ꯂꯩꯔꯗꯤ ꯑꯁ ꯌꯥꯔꯔꯣꯏ ꯒꫭꯒꯥꯡ ꯒꫭꯒꯥꯡ ꯇꯧꯔꯛꯀꯅꯤ
ꯆꯩꯇꯣꯞ ꯑꯃ ꯄꯥꯏꯔꯒ ꯅꯣꯏ ꯂꯥꯡꯒꯗ꯭ꯔꯅ ꯇꯧꯔꯣ
ꯌꯥꯗꯅꯦ ꯃꯣꯏꯁꯦ
ꯎꯝ
ꯌꯥꯝ ꯂꯝꯍꯦꯂꯦꯕ ꯍꯥꯏꯔꯁꯨ ꯇꯥꯕꯤꯗꯦꯕ ꯃꯣꯏꯁꯦ
ꯑꯩꯅ ꯐꯅꯦꯛ ꯃꯔꯨꯞ ꯌꯥꯎꯕꯤꯕꯗꯣ ꯑꯩꯒꯤ ꯐꯅꯦꯛꯇꯣ ꯂꯥꯛꯑꯦ ꯍꯥꯏꯑꯁ ꯌꯦꯡꯅꯤꯡꯕꯅ ꯂꯣꯏꯔꯦ
ꯀꯌꯥꯅꫭ
ꯅꯤꯁꯤꯡ ꯃꯔꯤ
ꯎꯝ
ꯍꯦ ꯂꯤꯁꯤꯡ ꯃꯔꯤ ꯅꯠꯇꯦꯍꯦ ꯂꯤꯁꯤꯡ ꯇꯔꯨꯛꯅꯦ
ꯎꯝ
ꯂꯤꯁꯤꯡ ꯇꯔꯨꯛꯅꯦ
ꯀꯩ ꯐꯤꯅꯣ ꯑꯩꯁꯅ ꯅꯪ ꯐꯤ ꯁꯥꯕ ꯍꯩꯕ ꯅꯠꯇ꯭ꯔꯣ
ꯑꯁ ꯑꯩ ꯁꯥꯥꯕ ꯍꯩꯇꯦꯍꯦ
ꯑꯦꯁ
ꯑꯗꯨꯝ ꯀꯔꯤꯔꯥ ꯑ ꯂꯪ ꯇꯨꯞꯄ ꯀꯥꯟꯗꯅꯣ
ꯎꯝ
ꯑꯗꯨ ꯇꯨꯞꯄ ꯀꯥꯟꯗ ꯃꯦꯟꯕꯗꯣ ꯍꯩꯇꯦꯕ
ꯃꯣꯣꯡꯛ ꯂꯩꯔꯤꯁꯤꯗꯤ
ꯃꯥꯗꯤ ꯌꯨꯝꯗ ꯂꯩꯇꯕꯗꯨꯕꯨ ꯊꯕꯛ ꯑꯃꯨꯛ ꯆꯠ ꯑꯃꯨꯛ ꯑꯃꯨꯛ ꯆꯠꯄ
ꯎꯝ ꯃꯣꯏꯅ ꯆꯠꯄꯗꯣ ꯆꯠꯇ꯭ꯔꯕꯣ
ꯆꯠꯇ꯭ꯔꯦ ꯎꯝ ꯑꯗꯨꯗ ꯑꯗꫭ ꯃꯅꯥꯛꯇꯗꯤ ꯀꯔꯤꯅꯣ ꯀꯔꯤꯅꯣ ꯂꯩꯗꯅ
ꯍ
ꯌꯥꯗ꯭ꯔꯦꯕ ꯆꯄ
ꯆꯠꯇꯕꯅ ꯐꯔꯦꯗ
ꯆꯠꯇꯕꯒꯤ ꯄꯩꯁꯥ ꯂꯩꯇ꯭ꯔꯦꯅꯍꯦ ꯈꯣꯏꯁꯦ ꯈꯪꯗ꯭ꯔꯦ ꯀꯃꯥꯏꯅ ꯇꯧꯗꯣꯏꯅꯣ ꯄꯨꯟꯁꯤꯁꯦ
ꯍ ꯈꯪꯗ꯭ꯔꯦꯅꯦ
ꯑꯁ ꯃꯦꯁꯦꯖꯁꯨ ꯌꯥꯝ ꯂꯥꯛꯑꯦ
ꯍꯨꯝ ꯒ꯭ꯔꯨꯨꯞꯗꯔꯣ
ꯎꯝ
ꯑꯁ ꯌꯥꯕꯅꯤ ꯍꯦ ꯃꯣꯏꯁꯨ ꯑꯗꯨꯝ ꯊꯥ ꯅꯥꯔꯒ ꯂꯩ ꯀꯔꯤꯅꯣ ꯈꯪꯗꯦ
ꯀꯔꯤꯍꯤꯔꯒꯣ ꯑꯁ ꯇꯜꯦ
ꯍꯣꯏ ꯌꯥꯝ ꯆꯞꯄꯅꯤ
ꯑꯁꯤꯗ ꯊꯥꯅꯗ꯭ꯔꯁꯨ ꯌꯥꯕꯅꯦꯕ ꯀꯔꯤꯒꯤꯔꯥ ꯄꯨꯡ ꯑꯃ ꯑꯅꯤꯒꯨꯝꯕ ꯂꯩꯔꯗꯤ ꯑꯃꯨꯛ
ꯃꯣꯏꯁꯦ ꯇꯨꯝꯗꯕ ꯇꯨꯝꯗꯕꯖꯥꯠꯅꯤ
ꯑꯗꯨꯅꯦ ꯑꯩꯅ ꯄꯨꯡ ꯑꯅꯤꯒꯨꯝꯕ ꯑꯣꯞꯂꯥꯏꯟ ꯆꯠꯂꯦꯗꯅ
ꯎꯝ
ꯑꯣꯐꯂꯥꯏꯟ ꯆꯠꯄ ꯃꯇꯝꯗ ꯑꯃꯨꯛ ꯑꯣꯟꯂꯥꯏꯟ ꯂꯥꯛꯑꯗꯤ ꯃꯣꯏꯒꯤ ꯃꯦꯁꯦꯖꯇꯨ ꯑꯁ ꯆꯅꯤ ꯆꯍꯨꯝ ꯂꯩꯔꯝꯒꯅꯤ
ꯎꯝ ꯍꯣꯏ
ꯃꯤꯅꯤꯠ ꯈꯨꯗꯤꯡꯒꯤꯅꯤ ꯃꯣꯏꯅ ꯊꯥꯔꯛꯏꯁꯦ
ꯑꯍꯤ
ꯀꯔꯤ ꯇꯧꯔꯒ ꯂꯩꯔꯕꯖꯥꯠꯅꯣ ꯃꯤ ꯌꯥꯝꯕꯅꯤꯅ ꯑꯃꯨꯛ ꯑꯃꯨꯛ ꯊꯕꯛ ꯁꯨꯕ ꯁꯨꯕ ꯆꯠꯂꯀꯥꯟꯗ ꯑꯃꯛ ꯑꯃꯨꯛ ꯂꯩꯕ ꯑꯗꯨꯃꯥꯏꯅ ꯇꯧꯕꯒꯤꯅꯦꯕ
ꯑ
ꯃꯤ ꯌꯥꯝꯃꯟꯕꯒꯤꯅꯦꯕ ꯀꯔꯤꯒꯤꯔ ꯈꯪꯗꯦ
ꯎ ꯍ
ꯑꯁ ꯉꯁꯥꯏꯗꯣꯃꯤ ꯁꯤꯡꯖꯨꯗ ꯑꯁ ꯌꯥꯝ ꯆꯥꯅꯤꯡꯕꯅꯦꯍꯦ ꯎꯄꯥꯏ ꯂꯩꯗꯗꯅ ꯐꯨꯠꯂꯒ ꯑꯃꯨꯛ ꯆꯥꯔꯦ
ꯀꯩ ꯀꯩ ꯇꯕ ꯌꯥꯗ
ꯏꯊꯟ ꯏꯊꯟꯇ ꯀꯔꯝꯃꯥꯏꯅ ꯆꯥꯗ꯭ꯔꯅꯤ
ꯑꯁ ꯆꯥꯅꯤꯡꯉꯗꯤ ꯃꯊꯟꯗꯨꯁꯨ ꯆꯥꯕ ꯌꯥꯏꯗꯅ ꯑꯩꯗꯤ ꯑꯩꯗꯤ ꯑꯩꯗꯤ ꯆꯥꯅꯤꯡꯉꯗꯤ ꯏꯊꯟꯗ ꯑꯗꯨꯝ ꯆꯥꯕꯅꯤ
ꯃꯤ ꯑꯅꯤ ꯑꯍꯨꯝ ꯂꯩꯔꯗꯤ ꯑꯁ ꯆꯥꯕꯗꯣ ꯅꯨꯡꯉꯥꯏꯌꯦ ꯏꯊꯟꯇ ꯆꯥꯕꯗꯤ ꯅꯨꯡꯉꯥꯏꯇꯦꯕ ꯁꯤꯡꯖꯨꯒꯨꯝꯕ ꯑꯗꯨꯔꯗꯤ
ꯑꯕꯅꯦꯗ ꯆ ꯅꯅꯤꯡꯉꯗꯤꯦ
ꯑꯆꯥꯄ ꯑꯆꯥꯄ ꯨꯨꯝꯃꯅꯦꯦ ꯀꯥꯏ ꯗꯦꯕ
ꯎꯝ
ꯁꯤꯡꯖꯨꯒꯨꯝꯕ ꯆꯥꯛ ꯆꯥꯕꯒꯨꯝꯕ
ꯍꯥ
ꯑꯗꯨꯗꯤ ꯑꯁ
ꯍ
ꯊꯥꯡꯗ ꯆꯥꯕ ꯅꯨꯡꯉꯥꯏꯇꯦ ꯑꯩꯈꯣꯏꯁꯨ ꯑꯗꯨꯃꯥꯏꯅ ꯇꯧꯕꯅꯦ ꯑꯗꯨꯅ ꯊꯕꯛ ꯇꯧꯔꯤꯉꯩꯗ ꯃꯊꯟ ꯃꯊꯟꯇ ꯆꯥꯛ ꯆꯥ ꯅꯥꯗꯕꯅꯤ ꯆꯥꯔꯣ ꯍꯥꯏꯔꯁꯨ ꯑꯣ ꯑꯁ ꯏꯊꯟꯗ ꯆꯥꯕ ꯇꯠꯂꯦ ꯃꯣꯏ ꯑꯦ ꯑꯩꯈꯣꯏ ꯂꯣꯏꯅ ꯆꯥꯁꯦꯅ ꯑꯗꯨꯝ ꯉꯥꯏꯔꯒ ꯂꯩꯅꯤ ꯊꯕꯛ ꯌꯥꯝ ꯂꯩꯔꯁꯨ ꯃꯥꯒꯤ ꯃꯥꯒꯤ ꯊꯕꯛꯇꯣ ꯑꯗꯨꯝ ꯂꯣꯏꯅꯕ ꯑꯗꯨꯝ ꯇꯧꯔꯒ ꯆꯥꯟꯅꯕꯅꯦ ꯊꯕꯛꯇꯨ ꯂꯣꯏꯕꯅ ꯉꯥꯏꯔꯤꯉꯩꯗ ꯑꯃꯨꯛ ꯆꯥꯛ ꯆꯥꯕ ꯍꯧꯔꯦꯗꯅ ꯑꯃꯨꯛ ꯃꯤ ꯂꯥꯛꯀꯅꯤ
ꯁꯤ
ꯁꯥꯎꯅꯤꯡꯕꯅꯀꯣ ꯑꯗꯨ ꯃꯇꯥꯡꯗꯅꯦ ꯑꯩꯈꯣꯏ ꯏꯅꯦꯗꯨꯅ ꯑꯩꯅ ꯅꯍꯥꯟꯅ ꯆꯥꯔꯣ ꯍꯥꯏꯔꯦ ꯁꯥꯎꯔꯛꯀꯅꯤ ꯃꯥꯅ
ꯉꯤ
ꯑꯗꯨꯗ ꯑꯗꯨꯝ ꯆꯥꯛꯆꯥꯕꯗꯣ ꯂꯦꯞꯄꯒ ꯑꯃꯨꯛ ꯍꯧꯒꯠꯄ ꯑꯁ
ꯍꯣꯏ
ꯑꯗꯨꯗꯩꯗꯤ ꯑꯁ ꯃꯥ ꯑꯃꯥꯗꯣ ꯊꯨꯅ ꯆꯥꯕ ꯍꯧꯔꯅꯤ
ꯅꯨꯡꯗꯤ ꯅꯨꯡꯉꯥꯏꯕꯅꯤꯀꯣ ꯑꯩ ꯁꯦ
ꯃꯇꯝꯗꯣ ꯌꯥꯝ ꯅꯨꯡꯁꯤꯌꯦ
ꯑꯩꯈꯣꯏꯅ ꯑꯩꯈꯣꯏꯒ ꯈꯪꯅꯕ ꯃꯤꯒ ꯂꯩꯃꯤꯟꯅꯔꯗꯤ ꯁꯥꯎꯅꯔꯁꯨ ꯑꯗꯨꯝ ꯀꯩꯅꯣ ꯇꯧꯕꯅꯤꯗ
ꯑꯗꯨꯃꯥꯏꯅ ꯇꯧꯋꯤ ꯑꯩꯈꯣꯏꯁꯨ ꯑꯁ ꯆꯦꯟꯈꯤꯕ ꯅꯨꯄꯤꯗꯨꯒ ꯑꯩꯒꯁꯨ ꯑꯁ ꯋꯥꯗꯤꯀꯣ ꯍꯥꯏꯐꯦꯠ ꯉꯥꯡꯅꯕꯅꯦ ꯑꯩꯈꯣꯏ ꯏꯕꯥꯅꯤꯁꯨ
ꯎꯝ
ꯗꯨꯝ ꯉꯥꯡꯅꯅꯤ
ꯀꯔꯝ ꯀꯥꯟꯗ ꯆꯦꯟꯈꯤꯕꯅꯣ ꯑꯩꯗꯤ ꯅꯍꯥꯟꯗ ꯍꯥꯏꯕ ꯈꯪꯕꯅꯦ ꯉꯍꯥꯟ ꯈꯪꯕ ꯀꯨꯏꯗ꯭ꯔꯤ
ꯏꯁ ꯃꯥꯟꯗ‌ꯦ ꯐꯦꯕꯋꯥꯔꯤ ꯗ ꯆꯠꯈ꯭ꯔꯦ
ꯑꯁ
ꯃꯥꯅ ꯆꯠꯈꯤꯕ ꯅꯨꯃꯤꯠꯇꯣ ꯁꯟꯗꯦꯅꯦꯕ
ꯑꯥ
ꯑꯁꯤꯗ ꯑꯩꯈꯣꯏ ꯆꯥꯛ ꯆꯥꯅꯕ ꯂꯥꯛꯑꯦꯕ ꯆꯥꯛ ꯆꯥꯟꯅꯕ ꯑꯩꯈꯣꯏ ꯑꯗꯨꯗ ꯊꯕꯛ ꯁꯨꯕ ꯑꯣꯏꯅ ꯁꯤꯗ ꯆꯥꯛ ꯆꯥꯅꯕ ꯂꯥꯛꯑꯦ ꯑꯩꯈꯣꯏꯅ ꯌꯦꯟ ꯄꯨꯔꯛꯑꯒ ꯑꯩꯈꯣꯏ ꯕꯣꯏꯂꯔ ꯑꯃ ꯄꯥꯏꯔꯒ ꯂꯥꯛꯑꯦꯕ ꯑꯗꯨꯒ ꯁꯤ ꯌꯨꯝꯗ ꯆꯦꯡꯒꯤ ꯌꯦꯟꯗꯣ ꯑꯗꯨ ꯑꯣꯏꯅ ꯑꯩꯈꯣꯏꯅ ꯆꯥꯏꯌꯦꯕ
ꯑꯣ
ꯑꯗꯨꯒꯤ ꯅꯨꯃꯤꯠ ꯇꯣ ꯃꯥ ꯑꯩꯈꯣꯏꯅ ꯑꯃꯨꯛ ꯆꯥꯛꯆꯥꯥ ꯇꯣꯛꯑꯒ ꯑꯃꯨꯛ ꯌꯨꯝꯗ ꯍꯟꯕ ꯑꯂꯨꯁꯨ ꯈꯣꯠꯂꯦ ꯑꯗꯨ ꯅꯨꯃꯤꯠꯇꯣ ꯑꯩꯈꯣꯏꯁꯦ ꯅꯨꯃꯤꯠ ꯑꯇꯣꯞꯄꯗꯗꯤ ꯆꯠꯊꯣꯛꯄ ꯌꯥꯗꯦꯗꯅ
ꯎꯝ
ꯑꯗꯨꯒꯤ ꯑꯂꯨꯁꯨ ꯈꯣꯠꯄ ꯂꯥꯛꯄꯅꯦꯕ ꯑꯗꯨꯗ ꯑꯩꯈꯣꯏꯅ ꯑꯃꯨꯛ ꯊꯕꯛ ꯃꯐꯝꯗ ꯑꯃꯨꯛ ꯂꯥꯛꯄ ꯀꯔꯤ ꯀꯔꯥ ꯍꯌꯦꯡꯒꯤ ꯊꯕꯛ ꯑꯗꯨ ꯁꯨꯕꯤꯔꯁꯦꯅ ꯁꯨꯕꯤꯕ ꯑꯗꯨꯒ ꯂꯣꯏꯔꯒ ꯇꯨꯝꯕ ꯆꯠꯂꯦꯕ ꯇꯨꯝꯕ ꯆꯠꯄ ꯀꯥꯟꯗꯤ ꯃꯥꯗꯣ ꯑꯗꯨ ꯅꯨꯄꯥꯗꯣ ꯐꯣꯟ ꯇꯧꯔꯒ ꯃꯄꯥꯟꯗ ꯋꯥꯔꯤ ꯁꯥꯟꯅꯔꯒ ꯂꯩꯔꯝꯕꯅꯦꯕ ꯑꯗꯨꯗ ꯑꯗꯨ ꯅꯨꯄꯥꯗꯨ ꯁꯥꯎꯔꯛꯑꯒ ꯐꯣꯟꯗꯣ ꯃꯨꯊꯠꯈ꯭ꯔꯕ ꯃꯥꯜꯂꯦ
ꯎꯝ
ꯂꯥꯛ ꯂꯥꯛꯇꯤ ꯂꯥꯛ ꯐꯖꯥꯅꯦꯕ ꯂꯥꯛꯑ ꯑꯗꯨ ꯊꯣꯛꯂꯛꯑꯣ ꯇꯣ ꯇ ꯍꯥꯏꯔꯛꯑꯀꯥꯟꯗ ꯃꯥꯅ ꯁꯥꯎꯕꯤꯕ ꯑꯣꯏꯔꯝꯒꯅꯦꯕ ꯑꯗꯨꯗ ꯁꯥꯎꯔꯒ ꯐꯣꯟ ꯊꯝꯈ꯭ꯔꯕ ꯃꯥꯜꯂꯦꯕ ꯑꯗꯨꯗ ꯃꯥꯅ ꯄꯥꯈꯠ ꯑꯁꯤꯅ ꯑꯃꯨꯛ ꯇꯧꯔ ꯇꯧꯍꯜꯂꯛꯑꯔꯣꯏꯅ
ꯎ